ꯅꯪ ꯑꯩꯅ ꯅꯪꯅ ꯇꯧꯔꯛꯄꯗꯣ ꯑꯩꯉꯣꯟꯗ ꯊꯣꯛꯇꯤꯌꯦ ꯇꯥꯛꯁꯇ ꯌꯥꯎꯗꯤꯌꯦ
ꯑꯗꯨꯅꯦ ꯅꯪꯅ ꯇꯧ ꯅꯪꯅ ꯇꯧ ꯄꯣꯁ ꯑꯝꯐꯥꯎ ꯌꯥꯎꯗꯦ
ꯀꯩꯒꯤꯅꯣꯕ ꯁꯤꯕꯨ
ꯈꯪꯗꯦ ꯑꯩꯅ ꯑꯩꯅ ꯇꯧꯕꯗꯨ ꯈꯛꯇꯪ
ꯍꯨ ꯍꯨ ꯍꯥꯍꯥ ꯍꯥ ꯑꯗꯨꯗꯤ ꯑꯗꯨꯗꯤ ꯀꯃꯥꯏ ꯇꯧꯊꯧ ꯖꯥꯍꯥ ꯍꯥꯍ ꯍꯥ ꯑꯗꯨꯗꯤ ꯀꯃꯥꯏꯅ ꯇꯧꯗꯣꯏꯕ ꯅꯪꯅ ꯃꯔꯤ ꯇꯧꯔꯣ ꯑꯩꯅ ꯃꯔꯤ ꯇꯧꯔꯒꯦ ꯍꯥꯏꯅ ꯇꯥꯕꯁꯤꯗꯤ
ꯑꯩꯗꯤ ꯇꯥꯛꯁ ꯑꯃꯗꯩ ꯍꯦꯟꯅ ꯂꯩꯔꯝꯗ꯭ꯔꯦ
ꯑꯗꯣ ꯌꯦꯡꯉꯣ ꯃꯌꯥꯝ ꯂꯩ ꯀꯩꯅꯣ ꯇꯧꯋꯦ ꯍꯥꯏꯗꯥꯏꯅꯦ ꯐꯤꯐꯇꯤ ꯊ꯭ꯔꯤ ꯑꯋꯥꯋꯔꯁ ꯂꯦꯐ ꯑꯌꯦ ꯖꯣꯁꯇꯣꯒꯤꯁꯦ ꯃꯤ ꯑꯃꯇ ꯐꯖꯅ ꯇꯧꯔꯝꯗꯧ ꯃꯥꯟꯗ꯭ꯔꯦ
ꯇꯧꯔꯝꯃꯔꯣꯏ ꯂꯣꯏ ꯕ꯭ꯂꯣꯛ ꯄꯤꯁꯤꯜꯂꯒ ꯑꯩ ꯃꯃꯥꯡ ꯇꯧꯕ ꯀꯩꯅꯣ ꯁꯁꯄꯦꯟ ꯑꯝꯇ ꯆꯥꯗꯦ ꯀꯩꯅꯣ ꯃꯃꯥꯡ ꯇꯧꯕꯗꯣ ꯍꯟꯗꯛꯀꯤꯗꯤ ꯅꯣꯏ ꯀꯃꯥꯏꯅ ꯇꯩꯅꯣ ꯈꯪꯗꯦ
ꯍꯟꯗꯛꯇꯤ ꯌꯥꯝ ꯀꯩꯅꯣ ꯇꯧꯅꯤꯉꯝꯃꯅꯤ
ꯁꯤꯜꯂꯝꯃꯅꯤ ꯀꯣꯃ ꯅꯣꯡꯃ ꯃꯤꯠꯇꯨ ꯅꯥꯁꯤꯜꯂꯛꯑꯃꯦ ꯑꯩꯒꯤꯅꯦ ꯑꯗꯨꯝ ꯖꯔ ꯌꯦꯡꯉ ꯇꯣꯛꯈ꯭ꯔꯦꯕ
ꯍꯧꯖꯤꯛ ꯁꯤꯕꯨ ꯀꯩ ꯏꯍꯥꯎ ꯍꯥꯎꯔꯤꯒꯦ
ꯑꯥ
ꯊ ꯇ ꯀꯩꯀꯩ ꯏꯟꯁꯥꯡꯅ ꯏꯍꯥꯎ ꯍꯥꯎꯔꯤꯒꯦꯕ
ꯈꯪꯗꯦꯗ ꯀꯥꯡꯁꯣꯏ ꯁꯧꯒ꯭ꯔꯤ ꯊꯣꯡꯕꯅ ꯍꯥꯎꯏ
ꯑꯩꯗꯤ ꯍꯧꯖꯤꯛꯀꯥꯟ
ꯏꯟꯁꯥꯡꯒ ꯊꯣꯡꯉ ꯆꯥꯒꯤꯗꯕ ꯀꯨꯏꯔꯦ ꯍꯥꯟꯗꯤ ꯄꯤꯀꯤ ꯏꯕꯥꯅꯤ ꯒꯤꯕꯥꯅꯤ ꯉꯥꯍꯤ ꯑꯊꯣꯡꯕ ꯌꯥꯝ ꯆꯥ
ꯉꯍꯩ
ꯎꯝ
ꯎꯝ
ꯁꯣꯐꯌꯥꯅ ꯉꯥꯍꯩ ꯆꯥꯗꯕꯗꯨꯅ ꯃꯥ ꯂꯩꯀꯟꯗ ꯆꯥꯗ꯭ꯔꯦꯕ
ꯎꯝ ꯅꯇꯣꯟꯖꯦ ꯀꯩꯅꯣꯝ ꯇꯧꯔꯦ
ꯃꯣꯏ ꯃꯤꯅꯤꯠ ꯇꯔꯥꯇꯧꯏ ꯇꯔꯥꯅꯤꯊꯣꯏ ꯌꯧꯕꯒ ꯀꯛꯄ ꯃꯥꯜꯂꯦ ꯃꯁꯥꯅ
ꯃꯁꯥ ꯃꯇꯣꯝꯗ
ꯑꯣ ꯍꯟꯗꯛꯇꯤ ꯅꯪꯁꯨ ꯀꯥꯛꯎꯔꯅꯨ ꯑꯩꯁꯨ ꯇꯥꯔꯣꯏ ꯌꯝ ꯅꯣꯛꯅꯤꯡꯗ꯭ꯔꯣ ꯂꯣꯏꯁꯤꯜꯂꯁꯦ ꯑꯩ ꯇꯝꯅꯤꯡꯉꯦ ꯑꯥ ꯐꯣꯟ ꯑꯃꯨꯛꯃꯨꯛ ꯇꯧꯕꯗ ꯂꯨꯄꯥ ꯆꯥꯝꯃ ꯆꯥꯝꯃ ꯑꯣꯏꯔꯗꯤ ꯏꯕꯥꯅꯤ ꯊꯝꯕꯥꯜ ꯊꯂꯦꯅꯦ ꯑꯗꯨꯗꯤ ꯅꯠꯇ꯭ꯔ
ꯎꯝ ꯆꯦ ꯄꯤꯌꯥ ꯍꯣꯏꯗꯤ ꯍꯣꯝꯇꯨꯏꯇꯔ ꯆꯠꯂꯝꯅꯤ ꯑꯗꯨꯅꯥꯅꯤ ꯇꯧ ꯌꯥꯗ꯭ꯔꯦꯗꯣ
ꯐꯪꯃꯥ ꯍꯣꯝꯇꯨꯏꯇꯔ ꯆꯠꯄꯒꯤ ꯋꯥꯔꯤꯒꯗꯤ ꯈꯪ ꯍꯗꯦ
ꯎꯝ ꯑꯩꯖꯨ ꯑꯃꯆꯠꯀꯦ ꯈꯥꯂꯤꯅꯦ ꯌꯨꯃꯗꯩꯩꯒ ꯄꯩꯁꯒ ꯂꯧꯕ ꯇꯜꯂꯦ ꯍꯧꯖꯤꯛꯀꯟ ꯑꯩꯈꯣꯏ ꯕꯥꯅꯕꯨꯗꯤ ꯑꯗꯨꯝ ꯍꯥꯏꯔꯣ ꯈꯣꯠꯂꯣꯅ ꯍꯥꯏꯕꯗꯣ ꯑꯩ ꯇꯜꯂꯕ ꯍꯅꯤꯡꯗ꯭ꯔꯦꯕꯀꯣ
ꯑꯍꯟ ꯑꯣꯏꯔꯛꯄꯩꯅꯦ
ꯉꯕ ꯃꯇꯝ ꯃꯣꯏꯅ ꯊꯥꯔꯛ ꯊꯥꯔꯛꯄꯗꯨ ꯈꯛꯇꯅꯦ ꯑꯩꯅ ꯂꯧꯁꯤꯜꯂꯁꯤ
ꯀꯩꯅꯣꯗꯣ ꯑꯅꯤꯜꯗꯣ ꯉꯔꯥꯡ ꯑꯩꯅ ꯑꯩꯒꯤ ꯗꯤ ꯄꯤ ꯋꯥꯆꯞ ꯗꯤ ꯄꯤꯗꯨ ꯊꯝꯕꯗꯣ ꯑꯗꯨꯗꯣ ꯉꯔꯥꯡ ꯊꯝꯕꯅꯦꯕ ꯑꯗ ꯇ꯭ꯔꯦꯗꯤꯁꯅꯦꯜ ꯗ꯭ꯔꯦꯁꯁꯦ ꯌꯥꯝ ꯄꯛꯑꯦꯌꯦ ꯑꯩꯉꯣꯟꯗ ꯑꯩꯅ ꯎꯝ ꯀꯥꯏꯗꯩꯅꯣꯗ ꯅ ꯅꯪꯅ ꯅꯪ ꯅꯃꯤꯠꯅ ꯐꯕꯩ ꯑꯣꯏꯔꯝꯅꯤꯅ ꯍꯥꯏꯕ
ꯎꯝ
ꯑꯗꯨꯗꯨꯒ ꯑꯩ ꯁꯛꯁꯦ ꯑꯩ ꯁꯛꯁꯦ ꯀꯃꯥꯏ ꯇꯧꯒꯦ ꯈꯣꯠꯀꯦꯅ ꯏꯕꯅꯤꯗꯣ ꯇꯦꯛꯁ ꯁꯨ ꯍꯥꯏꯐꯦꯠ ꯊꯥꯅꯕ ꯑꯗꯥ ꯌꯦꯡꯕ ꯌꯥꯝ ꯅꯨꯡ ꯅꯨꯡꯉꯥꯏꯌꯦꯌꯦ ꯑꯩꯅ ꯅꯪꯅ ꯑꯗꯨꯃꯥꯏꯅ ꯄꯪꯍꯥꯏ ꯍꯥꯏ ꯑꯗꯨ ꯅꯠꯇꯕ ꯕꯦꯠ ꯀꯃꯦꯟ ꯄꯤꯔꯛꯑꯣ ꯍꯥꯏꯕ ꯑꯩꯅ
ꯎꯝ
ꯑꯗꯣ ꯕꯦꯠ ꯀꯃꯦꯟꯖꯦ ꯄꯤꯅꯤꯡꯉꯥꯏ ꯂꯩꯇꯦ ꯌꯦꯡꯕ ꯑꯗꯨꯝ ꯅꯨꯡꯉꯥꯏ ꯑꯩ ꯑꯗꯨꯝ ꯁꯤꯜꯚꯔ ꯍꯣꯏꯗꯁꯨ ꯍꯥꯏꯌꯦꯌꯦ ꯑꯩꯖꯦ ꯐꯖꯩꯌꯦꯅ ꯍꯥꯏꯌꯦꯌꯦ ꯑꯩꯖꯦ ꯅꯣꯛꯅꯤꯡꯕꯖꯤꯗꯤ
ꯀꯝ ꯀꯥꯟꯗ
ꯀꯝ
ꯍꯥꯟꯅꯒꯤ ꯋꯥꯍꯩꯂ ꯍꯧꯖꯤꯛ ꯀꯤꯔꯝ
ꯍꯧꯖꯤꯛꯀꯤ ꯑꯣꯏꯔ ꯑꯗꯣ ꯍꯥꯟꯅꯩ ꯑꯣꯏꯔꯖꯨ ꯑꯃ ꯑꯩꯁꯛꯀꯤ ꯀ ꯀꯃꯦꯟꯅꯦꯕ ꯃꯥꯅ ꯄꯤꯔꯛꯏꯗꯣ ꯅꯪ ꯑꯐ ꯕ ꯑꯐꯕ ꯉꯥꯛꯇ ꯍꯥꯏꯔꯛꯀꯅꯨ ꯑꯥ ꯕꯦꯠ ꯀꯃꯦꯟ ꯄꯤꯔꯛꯑꯣ ꯀꯔꯤ ꯇꯧꯔꯗꯤ ꯑꯗꯨ ꯍꯧꯖꯤꯛꯀꯤ ꯍꯥꯟꯅꯒꯤ ꯅꯠꯇꯦ ꯍꯥꯏꯕ ꯁꯨꯝ ꯍꯥꯏꯗꯤ ꯑꯩ ꯁꯛꯁꯦ ꯃꯥꯅꯀ ꯍꯥꯏꯗꯤ ꯃꯥꯅ ꯐꯖꯩ ꯈꯣꯠꯂꯦ ꯍꯥꯏꯕꯗꯣ ꯑꯩꯅ ꯍꯥꯏꯗꯤ ꯑꯗꯨꯃꯥꯏꯅ ꯍꯥꯏꯒꯅꯨ ꯕꯦꯠ ꯀꯃꯦꯟ ꯄꯤꯔꯛꯑꯣꯅ ꯍꯥꯏ ꯕꯗꯣ ꯅꯪꯅ ꯁꯨꯝ ꯑꯩ ꯃꯥꯡꯗ ꯑꯣꯏꯕꯒꯤ ꯍꯥꯏꯖꯤꯟꯕ ꯑꯣꯏꯔꯝꯒꯅꯤ ꯀꯥꯏꯗꯣ ꯑꯗꯨꯗꯩꯗꯨꯗ ꯃꯥꯅ ꯁꯨꯝꯃꯦ ꯑꯇꯣꯞꯄꯗꯁꯨ ꯍꯥꯏꯌꯦꯅ ꯍꯥꯏꯔꯤꯅꯦꯕ ꯁꯤꯜꯚꯔꯒꯤ ꯋꯥ ꯅꯠꯇꯕ ꯁꯤꯜꯚꯔꯗꯣ ꯃꯔꯨ ꯑꯣꯏꯗꯦꯕ ꯋꯥꯔꯤꯖꯤꯗ ꯁꯤꯜꯚꯔ ꯍꯣꯏꯗꯖꯨ ꯑꯗꯨꯝ ꯑ ꯑꯩꯖꯦ ꯐꯖꯩꯌꯦꯅ ꯍꯥꯏꯌꯦꯌꯦ
ꯄꯥꯎ ꯐꯥꯎꯅꯔꯤꯕꯣ ꯅꯪ
ꯀꯅꯥꯅꯣ
ꯁꯨꯕꯦꯁꯇꯔꯒ
ꯑꯁ ꯀꯥꯏꯗꯩ ꯁꯨꯕꯦꯁꯇꯔꯒꯤ ꯋꯥꯔꯤꯅꯣ ꯋꯥꯔꯤꯗꯨꯗ ꯄꯜꯂꯛꯄꯩ ꯋꯥꯅꯦ ꯁꯨꯕꯦꯁꯇꯔꯒ ꯑ
ꯑꯗꯣ ꯅꯪ ꯁꯨꯕꯦꯁꯆꯔ ꯄꯥꯎ ꯐꯥꯎꯅꯔꯤꯕ ꯍꯥꯏꯕꯅꯦ
ꯕꯥ ꯁ꯭ꯇꯦꯇꯁꯄꯨꯗꯤ ꯎꯅꯩꯌꯦ ꯀꯥꯏꯗꯩꯅꯣꯍꯦ ꯂꯣꯏꯔꯦ ꯁꯨꯚꯦꯁꯇꯔꯒ ꯑꯩꯒꯒꯤ ꯇꯥꯡꯀꯛ ꯀ꯭ꯂꯣꯁ ꯍꯥꯀꯠꯆꯕ
ꯍ ꯅꯍꯥꯟ ꯃꯥꯁ ꯂꯥꯛꯑꯦ ꯢꯟꯇꯔꯐꯔ ꯆꯠꯄꯗ
ꯎꯝ ꯀꯥꯏꯗ ꯆꯥꯛ ꯆꯥꯒꯦ ꯅꯣꯏ
ꯃꯣꯏ ꯅꯣꯡꯄꯣꯛ ꯁꯦꯛꯃꯥꯢ ꯇꯨꯔꯦꯟꯗ ꯆꯥꯔꯨꯏ
ꯎꯝ ꯀꯅꯥ ꯀꯅꯥꯅꯣ ꯆꯥꯛ ꯆꯔꯨꯢꯖꯦ
ꯑꯩꯩ ꯀ ꯁꯤꯕꯤꯁꯇꯔ ꯀꯥ ꯇꯔꯥꯅꯤꯄꯥꯟ ꯆꯠꯂ ꯆꯥꯎ
ꯑꯥ
ꯁꯨꯔꯖꯤꯠꯁꯨ ꯌꯥꯎꯒꯦ ꯇꯧꯔꯝꯕꯅꯦ ꯁꯨꯔꯖꯤꯠ ꯃꯥꯗꯣ ꯄꯩꯁ ꯇꯧꯢ ꯍꯥꯏ ꯗꯨꯢ
ꯎꯝ
ꯑꯩ ꯅꯍꯥꯟꯗꯩ ꯆꯠꯅꯤꯡꯉꯦ ꯍꯥꯏꯕꯅꯦꯕ ꯃ ꯄꯨꯔꯦꯟꯗꯣ
ꯑꯣ ꯁꯍꯤꯠꯇꯣ ꯁꯍꯤꯠꯗꯣ ꯃꯔꯨꯞꯀꯤ ꯑꯩꯅ ꯍꯪꯅꯕ ꯕꯒꯤꯗꯨꯗ ꯑꯥ ꯀꯩꯕ ꯑ ꯃꯥꯗꯣ ꯁꯨꯃꯥꯢ ꯍꯥꯢꯔꯛꯄ ꯌꯨꯅꯤꯚꯔꯁꯤꯇꯤꯗ ꯆꯛꯉꯛꯄꯗ ꯉꯥꯏꯔꯤꯌꯦ ꯑꯩꯅ ꯀꯗꯥꯏꯗ ꯆꯠꯂꯨꯢꯅꯣ ꯑ ꯌꯨꯝꯗ ꯊꯣꯛꯂꯛꯑꯝꯕꯖꯥꯠꯅꯤꯗꯅ ꯃꯥ ꯑꯩꯅ ꯎꯝ ꯅꯨꯄꯤ ꯊꯦꯝꯕ ꯁꯣꯐꯤꯌꯥ ꯊꯦꯝꯕ ꯊꯣꯛꯂꯛꯏꯔ ꯍꯥꯏꯕꯒ ꯀꯩꯅꯣꯝ ꯍꯥꯏꯕꯅꯤꯅꯦ ꯑ ꯍꯟꯖꯤꯟꯅꯔꯦꯗꯅꯀꯣ ꯑꯃꯨꯛ ꯑꯁ ꯅꯪꯁꯨ ꯀꯩꯕ ꯅꯠꯇꯦ ꯏꯠꯀꯤ ꯊꯣꯛꯂꯛꯄꯅꯦꯌꯦ
ꯎꯝ ꯏꯠꯀꯤ ꯏꯟꯖꯥꯡꯒ ꯊꯤꯟ ꯂꯥꯛꯑꯝꯃꯦ
ꯌꯥꯝ ꯅꯣꯛꯅꯤꯡꯗ꯭ꯔꯣ ꯍꯟꯖꯤꯟꯅ ꯂꯩꯔꯝꯃꯦ ꯍꯥꯏꯕ ꯑꯃꯨꯛ ꯋꯥꯔꯤ ꯇꯥꯕꯗ ꯄꯪꯅꯣꯛꯇ ꯅꯣꯛꯅꯤꯡꯉꯥꯏ ꯍꯣꯏꯅꯦ ꯀꯥꯏꯅꯔꯁꯨ ꯃꯣꯏ ꯊꯣꯛꯄ ꯍꯟꯖꯤꯟꯅꯔꯁꯨ ꯃꯣꯏ ꯊꯣꯛꯄ ꯁꯨꯝ ꯋꯥꯔꯤ ꯇꯥꯕꯈꯣꯢꯗꯤ ꯁꯨꯝ ꯅꯣꯛꯅꯤꯡꯉꯤꯕ ꯌꯥꯝ ꯊꯨꯕꯗꯨꯗ
ꯍꯪꯗꯗꯅ ꯂꯩꯗꯧ ꯄꯣꯠꯇꯤ ꯍꯪ ꯅꯕꯗꯨꯅꯦ ꯀ
ꯍꯣꯏ
ꯍꯧꯖꯤ ꯇ ꯍ
ꯑꯥ ꯁꯣꯐꯤꯌꯥꯗꯨꯅ ꯌꯥꯝ ꯀꯥꯛꯅꯁꯨ ꯀꯥꯛꯄ ꯁꯥꯔ ꯇꯣꯛꯅꯔꯒ ꯁ꯭ꯇꯦꯇꯁꯇꯒꯁꯦ ꯌꯥꯝ ꯅꯨꯡꯉꯥꯏꯅ ꯍꯤꯡꯕ ꯁꯥꯔꯝꯃꯒ ꯑꯃꯨꯛ ꯍꯟꯖꯤꯟꯅ
ꯑꯗꯨꯌꯥꯝ ꯀꯨꯏꯅ ꯀꯣꯏꯅꯔꯒꯕꯨ
ꯀꯥꯏꯅꯔꯗꯨꯁꯨ ꯐꯩ ꯐꯩꯌꯦꯅ ꯍꯥꯏꯔꯦ ꯑꯩꯈꯣꯏꯁꯨ ꯅꯨꯡꯁꯤꯅꯔꯁꯨ ꯐꯔꯦꯅ ꯍꯥꯏꯔꯦ ꯑꯩꯈꯣꯏꯖꯨ ꯒ꯭ꯌꯥꯟ ꯇꯥꯗ꯭ꯔꯦ ꯍꯝ ꯑꯅꯤꯃꯛ ꯃꯣꯏꯟ ꯊꯣꯛꯄ ꯀꯥꯏꯅꯔꯒꯁꯨ ꯑꯃꯔꯣꯝꯗꯗꯤ ꯐꯔꯦ ꯅꯨꯡꯁꯤꯅꯔꯒꯁꯨ ꯑꯃꯔꯣꯝꯗꯗꯤ ꯐꯔꯦ ꯃꯕꯥꯟꯅꯤꯀꯣ ꯃꯣꯏ ꯊꯣꯛꯄ ꯇꯧꯖꯔꯅꯤ
ꯃꯥꯁꯨ ꯑꯇꯣꯞꯄ ꯅꯨꯄꯥ ꯌꯦꯡꯅꯤꯡ ꯆꯦ ꯗꯨꯗꯤ ꯑꯗꯨꯝ ꯀꯣꯢꯅꯖ ꯇꯥꯝꯅꯤ
ꯃꯣꯏꯅꯤ ꯑꯗꯨꯝ ꯌꯦꯡꯅꯔ ꯂꯩꯔꯣ ꯍꯥꯏ ꯇꯕ ꯅꯠꯇ꯭ꯔꯥ ꯑꯗꯨ ꯀꯅꯥꯅ ꯄꯥꯝꯕꯤꯗꯣꯔꯤ ꯁꯍꯤꯠꯇꯣ ꯀꯅꯥꯅ ꯄꯥꯝꯕꯤꯗꯣꯔꯤꯒꯦ ꯀꯥꯏꯅ ꯢꯁ ꯁꯨꯞꯄ꯭ꯔꯤꯌꯥ ꯅꯠꯇ꯭ꯔꯗꯤ ꯀꯅꯥ ꯀꯅꯥꯅ ꯄꯥꯝꯕꯤꯗꯣꯔꯤꯒꯦ ꯑꯁ ꯍꯥꯏ ꯍꯥꯏꯌꯦ
ꯍ ꯃꯥꯍꯨꯖꯤ ꯐꯣꯟ ꯑꯃ ꯐꯠ ꯄꯥꯏꯔꯨꯕꯅꯦ ꯀꯦꯝ ꯇꯧꯗ ꯇꯥ
ꯇꯧꯗꯤꯌꯦ
ꯎꯝ ꯐꯣꯟ ꯇꯧꯔꯝ ꯈꯇꯪ ꯄꯥꯏꯔꯒ ꯁꯣꯏꯗꯅ
ꯊꯨꯉꯥꯎꯕꯤ ꯑꯦ ꯍꯟꯇꯛꯅꯦ ꯃꯣꯏꯔꯥꯡ ꯂꯝꯈꯥꯏꯗ ꯃꯥꯏ ꯅꯨꯄꯤꯅ ꯃꯥꯏ ꯅꯨꯄꯥ ꯍꯥꯠꯄꯒꯤ ꯄꯥꯎꯗꯣ ꯇꯥꯔꯕ
ꯌꯥꯔꯦ ꯌꯥꯔꯦ ꯑꯗꯨ ꯄꯜꯂꯛ ꯑꯅꯣ ꯑꯝꯇꯥ ꯊꯨꯃꯝꯗꯥꯢꯁꯤꯗ
ꯢ
ꯄꯣꯢꯞ ꯊꯝꯃꯣ
ꯁꯥꯎꯅꯤꯡꯕꯩ ꯋꯥꯔꯤꯅꯤ
ꯏꯊꯟꯗ ꯂꯩ ꯍꯥꯏꯕꯗꯣ ꯀꯣꯟ ꯁꯥꯟꯅꯁꯦ
ꯍꯣꯏ ꯅꯪ ꯀꯤꯔꯗꯤ ꯁꯤꯒꯤ ꯑꯦꯞꯁꯤꯗ ꯑꯩꯒ ꯑꯗꯨꯝ ꯋꯥꯔꯤ ꯁꯥꯟꯅꯕ ꯌꯥꯏꯀꯣ
ꯎꯝ ꯐꯣꯟ ꯇꯧꯔꯛꯑꯦ ꯢꯕꯦꯝꯃꯥ ꯄꯥꯢꯗꯤꯉꯨ ꯍꯣꯏ ꯃꯥ ꯁꯪꯍꯜꯂꯤꯅꯤ ꯅꯠꯇ꯭ꯔꯗꯤ ꯅꯨꯃꯤꯗꯥꯡꯁꯤꯗꯤ ꯇꯜꯂꯤ ꯢꯇꯟ ꯂꯩ
ꯀꯣꯏꯔꯦꯡꯂꯣ ꯎꯍꯝ ꯍꯝ
ꯍꯣꯏꯌꯦ
ꯢꯁꯤꯡꯒ ꯊꯛꯑꯣ ꯌꯥꯄꯣꯟꯇꯦ
ꯃꯤꯅꯤꯠ ꯃꯥꯄꯥꯟ ꯁꯨꯗꯧꯔꯦ ꯃꯥꯄꯥꯟ ꯁꯨꯗꯧꯔꯦ ꯊꯨꯝꯕꯨ ꯊꯨꯝꯅꯤꯡ ꯉꯤꯗ
ꯇꯨꯝꯅꯤꯡꯉꯦ ꯑꯩꯖꯨ ꯇꯣꯏꯂꯦꯠꯇꯤ ꯂꯩꯇꯦꯀꯣ ꯅꯣꯏꯒꯤꯗꯨꯗ
ꯍꯥꯥ
ꯇꯣꯏꯂꯦꯠꯇꯤ ꯂꯩꯇꯦꯀꯣ ꯅꯣꯏꯒꯤ ꯔꯨꯝ ꯔꯨꯝꯗ ꯍꯣꯁꯇꯦꯜ ꯄꯨꯂꯞ ꯂꯩꯀꯣ ꯇꯣꯏꯂꯦꯠꯇꯤ
ꯎꯝ ꯑꯩꯈꯣꯏ ꯃꯤꯌꯥꯝꯗꯤꯌꯦ ꯁꯣꯝ ꯀꯩꯅꯣꯗ ꯁꯤꯡꯒꯜꯗꯗꯤ ꯃꯤ ꯇꯔꯥꯅꯤꯇꯣꯢ ꯃꯨꯛꯇꯅꯤꯗ ꯂꯩꯔꯤꯁꯦ ꯎꯝ
ꯎꯝ ꯃꯤꯅꯤꯠꯇ ꯇ ꯃꯥꯄꯟ ꯁꯨꯔꯦ ꯁꯤ ꯂꯣꯏꯔꯒ ꯇꯣꯛꯑꯁꯦ ꯉꯥꯁꯤꯒꯤ ꯍꯌꯦꯡꯗꯤ ꯑꯗꯨꯝ ꯁꯥꯟꯅꯕ ꯍꯣꯢ ꯌꯥꯔꯅꯤ ꯍꯥꯏꯗꯤ ꯁꯪꯕ ꯃꯇꯥꯡꯗ
ꯎꯝ ꯑꯩ ꯅꯍꯥꯟꯗꯩ ꯃꯤ ꯑꯇꯩ ꯍꯥꯏꯗꯧ ꯇꯟꯕꯀꯣ
ꯑꯩꯗꯤ ꯈꯣꯏꯗꯧ ꯂꯪꯈꯠꯄꯅ ꯁꯤꯗꯧꯔꯦ ꯀꯃꯥꯏꯅ ꯇꯧꯅꯤ ꯐꯣꯟ ꯆꯥꯔꯖ ꯌꯥꯎꯗ꯭ꯔꯦ ꯍꯥꯏꯕ
ꯇꯨꯝꯃꯗꯧꯗꯨꯕꯨ
ꯇꯨꯝꯃꯗꯧꯁꯦ ꯐꯣꯟ ꯆꯥꯔꯖ ꯌꯥꯎꯗ꯭ꯔꯥꯗꯤ ꯀꯃꯥꯏꯅ ꯇꯧꯗꯣꯔꯤꯒꯦ
ꯆꯥꯔꯖ ꯌꯥꯎꯗ꯭ꯔꯥꯁꯨ ꯌꯥꯢ ꯀꯩꯅꯣ
ꯆꯥꯔꯖ ꯇꯥꯎ ꯌꯥꯎꯗꯕ ꯍꯣꯏ ꯌꯥꯎꯗꯕ ꯌꯥꯗꯣꯏ ꯌꯥꯗꯦ ꯎꯝ
ꯀꯅꯥꯋꯥꯔꯤ ꯁꯥꯅꯗꯧ ꯋꯥꯠꯂꯤꯒꯦꯅꯪ
ꯋꯥꯔꯤ ꯁꯥꯗꯧꯕ ꯂꯩ ꯑꯗꯨꯅ ꯅꯥꯀꯟꯗ ꯐꯣꯟ ꯆꯥꯔꯖ ꯇꯧꯔꯝꯗꯣꯏꯅꯦ ꯑꯩꯗꯤ ꯍꯤꯞꯅ ꯍꯤꯞꯅ ꯉꯔꯥꯡ ꯈꯛꯇꯅꯦ ꯍꯥꯏꯕꯅꯤꯗ ꯀꯔꯤꯗ ꯌꯥꯏꯅꯤꯡꯉꯤ ꯐꯦꯟꯅꯣ ꯈꯪꯗꯦ ꯑꯩꯈꯣꯏ ꯀꯥ ꯑꯁꯨꯛ ꯌꯥꯝ ꯏꯪꯈ꯭ꯔꯕꯁꯤꯗ
ꯏꯁ ꯁꯨꯛꯌꯥꯝ ꯁꯥꯔꯀꯥꯟꯁꯤꯗ ꯐꯦꯟ ꯌꯥꯏꯗꯗꯤ ꯏꯕꯦꯝ
ꯑꯩꯈꯣꯏ ꯀꯥꯗꯤ ꯏꯪꯉꯦ ꯏꯕꯦꯝꯃ ꯑꯩꯈꯣꯏ ꯀꯥ ꯂꯩꯅꯤꯟꯀꯥꯕꯅꯤꯅ ꯏꯪꯉꯤ
ꯁꯥꯔꯦ ꯁꯥꯔꯦ ꯁꯤꯗꯗꯤ ꯎꯄꯥꯏ ꯂꯩꯇꯦ
ꯉꯔꯥꯡ ꯈꯤꯇꯅꯦ ꯍꯥꯏꯕꯅꯤꯗ
ꯅꯥꯇꯣꯟ ꯐꯨꯜꯂꯁꯨ ꯑꯗꯨꯝ ꯐꯦꯟ ꯊꯥꯔ ꯇꯨꯝꯃꯦ
ꯎꯝ ꯃꯥꯅ ꯇꯍꯧꯔꯤꯁꯦ ꯑ ꯉꯁꯤꯁꯦ ꯃꯩ ꯆꯪꯉꯝꯗꯕ ꯋꯥꯅꯤꯗ ꯁꯤꯗꯕꯨ ꯈꯣꯏꯗꯧꯁꯦ ꯂꯪꯈꯠꯇ꯭ꯔꯗꯤ ꯐꯣꯟ ꯆꯥꯥꯔꯁ ꯇꯧꯅꯤꯡꯉꯀꯥꯟꯁꯤꯗ ꯅꯨꯡꯁꯤꯔꯤꯕ꯭ꯔꯕ
ꯊꯥꯕꯥ ꯍꯧꯔꯒꯗꯤ
ꯑꯦꯛꯁꯇꯦꯟꯁꯟ ꯀꯣꯠꯁꯦ ꯑꯝꯇ ꯁꯦꯝꯃꯤꯟꯅꯁꯦ
ꯀꯔꯤ
ꯑꯦꯛꯁꯇꯦꯟꯁꯟ ꯀꯣꯔꯠꯁꯦ ꯍꯥꯏꯕ ꯌꯥꯗ꯭ꯔꯤꯔꯥ ꯌꯥꯔꯤꯔꯥ ꯀꯩꯅꯣ ꯒ꯭ꯌꯥꯟ ꯃꯦꯟ ꯑꯃ
ꯈꯣꯏ ꯁꯦꯝꯃꯦ ꯍꯩꯔꯣꯏꯍꯦ ꯁꯦꯝꯐꯝꯗ ꯑꯥ
ꯎ ꯇꯦ ꯃꯩꯆꯦꯁ ꯆꯪꯕ ꯆꯪꯗꯕ ꯌꯦꯡꯗꯣꯏꯅꯦ ꯑꯥ ꯆꯪꯉ ꯑꯦꯛꯁꯇꯦꯟꯁꯟ ꯀꯣꯠꯁꯦ ꯑꯅꯤꯅꯦꯕ ꯑꯩꯅ ꯆ ꯊꯝꯃꯤꯁꯦ ꯑꯗꯒꯤꯗꯤ ꯁꯤꯗꯩꯁꯤꯗ ꯁꯝꯃꯤꯕ ꯑꯦ ꯁꯤꯁꯨ ꯀ꯭ꯔꯦꯛ ꯀ꯭ꯔꯥꯛ ꯇꯧꯔꯀꯥꯟꯗꯅꯦꯕ ꯄꯥ ꯁꯦꯝꯃꯀꯥꯟꯗꯅꯦꯕ ꯌꯥꯔꯤꯁꯦ
ꯆꯥꯎ ꯄꯤꯟꯀꯤꯒꯤ ꯑꯦꯛꯁꯇꯦꯟꯁꯟ ꯀꯣꯔꯠ ꯑꯃ ꯌꯥꯗꯦ
ꯌꯥꯝ ꯋꯥꯅ ꯁꯤꯖꯤꯟꯅꯔꯤꯅꯦ ꯍꯥꯏꯕ ꯑꯗꯨꯒ ꯌꯥꯍꯜꯂꯝꯗ꯭ꯔꯤꯕ ꯀꯔꯝꯕ ꯅꯨꯄꯤ ꯑꯣꯏꯕꯒꯤ ꯊꯃꯣꯏꯅ ꯈꯥꯡꯗꯨꯅ ꯂꯩꯕ ꯉꯝ ꯃꯁꯤꯒꯤ ꯁꯤꯒꯨꯝꯕ ꯃꯇꯥꯡꯁꯤꯗ ꯃꯤꯅꯤꯠ ꯇ꯭ꯔꯥꯟꯊꯣꯏ ꯐꯥꯗꯧꯔꯦ ꯃ ꯇꯣꯝꯗ ꯀꯛꯄ ꯌꯦꯡꯁꯤꯀꯣ
ꯌꯦꯁꯤ
ꯍꯌꯦꯡꯗꯤ ꯑꯩ ꯋꯥꯔꯤ ꯑꯃ ꯇꯥꯏꯌꯦ ꯗ ꯀ꯭ꯔꯣꯅꯤꯀꯜꯁ ꯑꯣꯐ ꯅꯤꯡꯊꯦꯝ ꯁꯅꯥꯅ ꯑꯗꯨ ꯂꯤꯕꯤꯒꯦ
ꯎꯝ
ꯃꯇꯣꯝꯇ ꯀꯛꯇꯦꯍꯦ ꯀꯛꯑꯣ
ꯐꯠꯇꯦ ꯅꯠꯇꯦ ꯀꯛꯑꯒꯦꯀꯣ